ꯍꯜꯂꯣ
ꯍꯜꯂꯣ
ꯑꯥ
ꯨꯒꯨꯠꯗ ꯃꯣꯔꯅꯤꯡ ꯇꯥꯏꯌꯦ
ꯀꯩꯗꯧꯔꯤꯒꯦ
ꯑꯁ ꯀꯝ ꯇꯧꯗꯦꯗ ꯄꯣꯊꯥꯔꯝꯃꯤꯅꯦ ꯆꯥꯛ ꯏꯟꯁꯥꯡ ꯊꯣꯡꯕ ꯂꯣꯏꯔꯦꯅ
ꯍꯥꯏꯅꯦ ꯑꯩꯗꯤ
ꯍꯣꯏ ꯅꯨꯡꯉꯥꯏꯕꯅꯦ
ꯍꯧꯖꯤꯛꯀ ꯍꯧꯒꯠꯂꯒ ꯀꯣ
ꯑꯥ
ꯁꯨꯝ ꯁꯨꯝꯃꯥꯡꯗ ꯁꯨꯝ ꯐꯝꯃꯝꯕꯅꯦ
ꯑꯁ ꯅꯪꯒꯤꯅ ꯑꯗꯨꯝ ꯍꯦꯟꯅ ꯅꯨꯡꯉꯥꯏꯈ꯭ꯔꯦꯗ ꯑꯩꯉꯣꯟꯗꯒꯤ
ꯏꯁ ꯆꯝ ꯃꯅꯗ꯭ꯔꯣ
ꯑꯩꯈꯣꯏꯗꯤ ꯊꯕꯛ ꯇꯧꯔꯝꯃꯤꯅꯦ
ꯑꯣ ꯆꯥꯏ ꯏꯟꯁꯟ ꯊꯣꯡꯕꯀꯣ
ꯍꯣꯏ
ꯑꯗꯨꯕꯨꯗꯤ ꯂꯩꯁꯥꯕꯤꯒꯤ ꯃꯊꯧꯅꯦ ꯀꯩꯅꯣ
ꯑꯦꯍꯦ ꯍꯧꯨꯖꯤꯛꯀꯥꯟꯕꯨ ꯄꯥꯈꯪꯡ ꯂꯩꯁꯥꯕꯤꯒꯤ ꯊꯕꯛ ꯂꯩꯇꯦꯗ ꯆꯞ ꯃꯥꯟꯅꯔꯕꯅꯤꯅ
ꯑꯦꯁ ꯂꯩꯌꯦꯗ
ꯊꯥꯏꯅ ꯃꯇꯝꯅ ꯅꯨꯄꯤꯅ ꯇꯧꯗꯣꯏꯅꯤ ꯅꯨꯄꯥꯅ ꯇꯧꯗꯣꯏꯅꯤ ꯍꯥꯏꯕ ꯋꯥꯅꯦ ꯍꯧꯖꯤꯛꯀꯥꯟꯗꯤ ꯆꯞ ꯃꯥꯟꯅꯔꯦ ꯅꯨꯄꯥꯁꯨ ꯉꯥꯏꯔꯦ ꯅꯨꯄꯤꯁꯨ ꯉꯥꯏꯔꯦ
ꯑꯁ ꯆꯞ ꯃꯥꯟꯅꯩ ꯍꯥꯏꯕꯃꯛꯇꯤ ꯌꯥꯗꯦꯕ ꯍꯥꯏꯗꯤ ꯑꯌꯨꯛꯇꯗꯤ ꯅꯨꯄꯤꯅ ꯊꯣꯡꯒꯗꯕꯅꯦꯕꯀꯣ ꯑꯗꯨꯒꯨꯝꯕ ꯅꯨꯡꯊꯤꯟꯒꯨꯝꯕ ꯑꯩꯁ ꯅꯪꯒꯤꯁꯤ ꯅꯪꯁꯤ ꯌꯥꯋꯣꯡ ꯏꯟꯗꯧ ꯃꯥꯜꯂꯦꯕꯨ
ꯑꯦ
ꯅꯨꯄꯥ ꯅꯨꯄꯤ ꯑ ꯈꯥꯏꯗ꯭ꯔꯕꯅꯦ ꯑꯥ ꯅꯨꯁꯤ ꯅꯨꯡꯕꯨ ꯅꯨꯡꯁꯤꯕꯤꯔꯕ ꯅꯨꯄꯥꯅꯤ ꯅꯨꯄꯤꯅꯤ ꯂꯩꯇꯦ ꯂꯣꯏꯅꯃꯛ ꯇꯧꯕ ꯌꯥꯏꯌꯦ
ꯍꯣꯏꯅꯦ ꯑꯗꯨꯕꯨꯗꯤꯀꯣ ꯑꯩꯁꯨ ꯑꯩꯁꯨ ꯅꯨꯡꯁꯤꯌꯦꯗꯤ ꯑꯩꯁꯨ ꯏꯇꯨꯕꯨ ꯃꯇꯦꯡ ꯄꯥꯡꯕ ꯑꯣꯏꯅ ꯅꯣꯡ ꯐꯥꯗꫭꯛꯗꯤ ꯊꯣꯡꯒꯅꯦꯕ
ꯅꯣꯡ ꯐꯥꯗꯣꯛ ꯑꯣ ꯃꯥꯏ ꯒꫭꯠ ꯌꯥꯔꯣꯏ ꯅꯪꯒꯤꯗꯤ ꯅꯣꯡ ꯐꯥꯗꯣꯛꯇꯤ ꯇꯪꯈꯥꯏ ꯇꯪꯈꯥꯏ ꯍꯥꯌꫭ
ꯑꯗꯨ
ꯇꯪꯈꯥꯏ ꯇꯪꯈꯥꯏ ꯍꯥꯏꯗꯣꯏꯅꯦ ꯅꯣꯡ ꯐꯥꯗꯣꯛꯇꯦ ꯀꯔꯤꯅꫭ ꯍꯦꯟꯃꯟꯗ꯭ꯔꯣ
ꯕꯦꯃꯥ ꯅꯪꯁꯤꯗꯤꯕꯀꯣ ꯑꯩ ꯅꯪ ꯂꯧ ꯂꯧꯒꯦ ꯈꯜꯂ ꯂꯩꯔꯒ ꯑꯩꯁꯦ ꯆꯥꯛ ꯌꯦꯟ ꯆꯥꯡ ꯌꯥꯝ ꯊꯣꯡꯗꯩꯔꯤ ꯑꯗꯨꯗꯤ ꯎꯝ
ꯑꯦ ꯁꯦꯡꯕꯅꯦ ꯑꯗꯣ ꯑꯩ ꯍꯧꯖꯤꯛꯀꯥꯟꯗꯤ ꯑ ꯅꯨꯄꯤꯗꯒꯤ ꯍꯦꯜꯂꯦ ꯅꯨꯄꯥꯅ ꯊꯕꯛ ꯇꯧꯕ ꯕꯨꯕ ꯑꯗꯨꯒ ꯆꯥꯛ ꯌꯦꯟꯁꯥꯡ ꯊꯣꯡꯕ ꯍꯩꯕꯁꯨ ꯅꯨꯄꯥꯅ ꯍꯦꯜꯂꯦꯍꯦ ꯑꯩꯅ ꯗꯨꯝ ꯑꯣꯞꯖꯥꯔꯞ ꯇꯧꯔꯛꯄꯗ
ꯑꯗꯨꯅ ꯇꯥꯛꯄꯗꯤ ꯂꯩꯁꯥꯕꯤ ꯅꯨꯄꯤꯁꯤꯡꯁꯦ ꯌꯥꯝ ꯇꯟꯈ꯭ꯔꯦꯕ ꯍꯟꯗꯛ ꯇꯤ ꯊꯣꯡꯗ꯭ꯔꯦ ꯍꯥꯏꯔꯤꯅꯦꯕ
ꯇꯥꯟꯕꯒꯤ ꯅꯠꯇꯦꯍꯦ ꯍꯥꯏꯗꯤ ꯅꯨ ꯅꯨꯄꯥꯅ ꯇꯥꯟꯕꯒꯤ ꯋꯥꯅꯦꯕ ꯎꯝ ꯊꯨꯝꯕꯨ ꯊꯣꯡꯉꯗꯤ ꯍꯥꯎꯋꯦꯕ ꯅꯨꯄꯥꯅ
ꯂꯩꯁꯥꯕꯤꯁꯤꯡꯒꯤ ꯀꯗ꯭ꯔꯥꯠꯇꯣ ꯊꯣꯡꯍꯟꯅꯤꯡꯕꯗꯣ ꯑꯗꯨꯒꯤ
ꯅꯠꯇꯦ ꯅꯠꯇꯦ ꯇꯦꯁꯇꯣ ꯌꯥꯝ ꯈꯦꯠꯅꯩꯌꯦ
ꯑꯗꯨ ꯑꯗꯨꯗꯤꯀꯣ ꯑꯗꯨꯕꯨꯗꯤ ꯅꯨꯄꯥꯁꯤꯡꯒꯤ ꯁꯤꯡꯂꯤꯗꯤ ꯀꯟꯕꯅꯤꯅ ꯃꯣꯏ ꯈꯨꯠꯇꯣ ꯀꯔꯤ ꯀꯔꯤ ꯇꯧꯕ ꯀꯥꯟꯗ ꯑꯗꯨꯝ ꯐꯖꯅ ꯇꯧꯋꯦꯕ ꯉꯝꯃꯦꯕ ꯂꯩꯁꯥꯕꯤꯁꯤꯡꯗꯤ ꯄꯥꯡꯒꯜ ꯁꯣꯟꯕꯅꯤꯅꯀꯣ ꯌꯥꯗꯦꯕ
ꯑꯣ ꯑꯗꯨꯒꯤ ꯋꯥ ꯖꯥꯠꯂꯥ
ꯍꯣꯏ ꯑꯩ ꯆꯥꯕꯤꯁꯤꯡ ꯍꯥꯏꯒꯗꯕꯁꯦ
ꯎꯝ
ꯀꯦꯕ ꯈꯣꯄ ꯍꯥꯏꯅꯦ
ꯑꯁ ꯑꯩꯗꯤ ꯀꯦꯕꯁꯨ ꯍꯩꯇꯦ ꯈꯪꯗꯦꯗ ꯊꯣꯡꯃ ꯀꯣꯠꯄꯁꯨ ꯍꯥꯏꯇꯦ ꯀꯦꯕꯁꯨ ꯍꯥꯏꯇ ꯐꯔꯥꯛ ꯑꯃ ꯇꯥꯁꯤꯜꯂꯛꯑꯦꯗ
ꯑꯁ ꯑꯗꯨ ꯑꯣꯏꯔꯗꯤꯀꯣ
ꯎꯝ ꯑꯩ ꯍꯩꯕ ꯑꯃ ꯂꯩꯌꯦ
ꯀꯩꯅꯣ ꯇꯨꯝꯕ ꯑꯣ ꯆꯥꯕ ꯑꯦ ꯅꯪ ꯅꯪ ꯆꯥꯕ ꯍꯩꯕ꯭ꯔꯥ
ꯆꯥꯕ ꯍꯩꯌꯦ ꯍꯥꯏꯗꯤꯅꯦ ꯆꯥꯕꯗꯤ ꯑꯗꯨꯝ ꯉꯝꯁꯤꯟꯕ ꯌꯥꯏꯑꯕ ꯑ ꯃꯇꯝ ꯑꯃꯗ ꯌꯥꯝ ꯆꯥꯕꯗꯤ ꯉꯝꯗꯦ ꯑꯗꯨꯕꯨ ꯑꯗꯨꯝ ꯉꯥꯏꯍꯥ ꯂꯩꯔ ꯉꯥꯏꯍꯥ ꯂꯩꯔ ꯑꯗꯨꯝ ꯆꯥꯕ ꯉꯝꯕ ꯃꯤꯗꯣ ꯑꯣꯏꯗꯣꯏꯅꯦꯕ ꯑꯩꯁꯦ
ꯍꯣꯏ ꯂꯩꯁꯥꯕꯤꯁꯤꯡꯗꯤ ꯈꯨꯟꯗꯛꯇ ꯌꯥꯝ ꯆꯥꯒꯟꯗꯕꯅꯤꯅꯖꯤ ꯆꯥꯒꯅꯤ ꯉꯥꯏꯍꯥꯛ ꯂꯩꯔ ꯈꯖꯤꯛ ꯆꯥꯒꯅꯤ ꯃꯥꯟꯗꯦꯕꯨ
ꯑꯩ ꯆꯥꯕꯅꯦ ꯑꯗꯨꯒꯤ ꯑꯩꯒꯤ ꯕ꯭ꯔꯗꯔ ꯈꯅ ꯍꯥꯏꯗꯣꯏꯅꯦ ꯏꯁ ꯅꯨꯄꯤꯅꯦ ꯍꯦ ꯐꯤꯒꯔꯁꯨ ꯁꯦꯝꯗꯦ ꯍꯥꯍꯦ ꯑꯩꯉꯣꯟꯗ
ꯀꯩꯅꯣꯅꯦ ꯐꯄꯤꯒꯔꯁꯕ ꯀꯅꯥꯗꯕꯗ
ꯑꯁ ꯑꯩ ꯑꯩꯁꯤꯁꯨ ꯌꯥꯝ ꯅꯣꯏꯔꯕ ꯑꯗꯨꯒꯤ ꯃꯣꯏꯅ ꯋꯥꯔꯕ ꯑꯩꯉꯣꯟꯗ
ꯎꯝ ꯅꯨꯄꯥ ꯅꯨꯄꯥ ꯑꯩꯈꯣꯏꯅ ꯅꯣꯏꯕ ꯁꯔꯨꯄꯨꯗꯤ ꯅꯨꯄꯤꯅ ꯅꯣꯏꯕꯗ ꯄꯥꯛꯏꯗ
ꯏꯁ ꯈꯪ ꯅꯨꯄꯥ ꯑꯁ ꯅꯨꯄꯥꯁꯨꯅꯦ ꯌꯥꯝ ꯀꯥꯡꯉꯁꯨ ꯊꯤꯕꯅꯦ
ꯎꯝ
ꯅꯨꯄꯤꯗꯤ ꯀꯪꯉꯤ ꯃꯈꯩ ꯐꯖꯩꯌꯦ
ꯑꯁ ꯅꯨꯄꯤꯁꯨ ꯀꯥꯡꯕꯗꯤ ꯐꯖꯗꯦꯗ
ꯁꯦꯠꯊꯣꯛ ꯆꯥꯊꯣꯛꯄꯗ ꯌꯥꯝ ꯐꯩꯌꯦ
ꯑꯗꯨꯕꯨꯗꯤ ꯑꯣꯏꯔꯝꯃꯦ ꯑꯗꯨꯕꯨ ꯑꯩꯗꯤꯀꯣ
ꯎꯝ
ꯅꯨꯄꯤꯁꯤꯡ ꯂꯩꯁꯥꯕꯤꯁꯦ ꯈꯔ ꯃꯠ ꯃꯠ ꯂꯥꯎꯕꯗꯣ ꯑꯗꯨꯒꯨꯝꯕꯗꯨ ꯄꯥꯝꯃꯤ ꯂꯩ
ꯀꯔꯤ ꯑꯣꯏꯕ
ꯈꯔ ꯅꯣꯏꯇꯛ ꯇꯧꯔꯒ ꯌꯥꯝ ꯅꯣꯏꯗꯕꯤꯗ
ꯑꯠꯆꯥ ꯑꯩꯒꯤ ꯑꯩꯒꯤ ꯐꯤꯒꯔꯅꯤ ꯅꯪꯅ ꯄꯥꯝꯃꯤꯁꯦ
ꯑꯩꯗꯣ ꯌꯥꯝ ꯅꯣꯏꯕꯁꯨ ꯅꯠꯇꯦ ꯌꯥꯝ ꯀꯥꯡꯕꯁꯨ ꯅꯠꯇꯦ ꯑꯗꯣ ꯈꯔꯅꯦ ꯑꯁꯤꯗꯒꯤ ꯆꯥꯕ ꯍꯦꯟꯖꯤꯜꯂꯗꯤ ꯁꯦꯟꯇꯦꯛꯁ ꯑꯣꯜꯂꯅꯤ ꯁꯦꯟꯇꯦꯛꯁꯁꯤꯁꯨ ꯋ ꯐꯪꯕꯅꯤꯅ ꯐꯥꯏꯚ ꯍꯟꯗ꯭ꯔꯦꯗ ꯑꯦꯝ ꯑꯦꯜꯒꯤꯗꯣ ꯑꯗꯨ ꯇꯥꯔꯅꯤ
ꯑꯁ ꯑꯗꯨꯅ ꯇꯥꯛꯂꯤ ꯅꯪꯁꯨꯦ ꯀꯩ ꯌꯥꯝ ꯋꯥꯡꯗ꯭ꯔꯦꯕ
ꯍꯣꯏ ꯑꯗꯨꯅ ꯇꯥꯛꯄꯗꯤ ꯑꯩꯁꯦ ꯌꯥꯝ ꯋꯥꯡꯗ꯭ꯔꯦ ꯍꯥꯏꯅꯤ
ꯌꯥꯏ ꯑꯗꯨ ꯅꯪ ꯅꯪꯒꯤ ꯅꯨꯄꯥꯗ ꯑꯩ ꯀꯔꯝꯕ ꯅꯨꯄꯥ ꯃꯈꯜꯁꯦ ꯄꯥꯝꯒꯦ
ꯅꯨꯄꯥꯁꯤꯒ ꯃꯔꯨ ꯑꯣꯏꯅ ꯅꯤꯁꯥ ꯆꯥꯗꯕ ꯑꯗꯨꯅ ꯄꯥꯝꯃꯦ
ꯑꯩ ꯍꯥꯏꯕꯗꯤ ꯃꯁꯛꯇ ꯍꯥꯏꯕꯅꯦ
ꯃꯁꯛꯇꯔꯣ ꯍꯦ ꯃꯁꯛ ꯊꯤ ꯃꯁꯛ ꯌꯥꯝ ꯐꯖꯔꯒꯅꯦ ꯅꯤꯆꯥ ꯆꯥꯔꯗꯤ ꯑꯩꯗꯤ ꯇꯣꯇꯦꯜꯗꯤ ꯀꯥꯠ
ꯑꯗꯨ ꯑꯗꯨ ꯅꯤꯡꯟꯁꯥꯡꯒꯤ ꯃꯔꯝꯗ ꯌꯥꯎꯈꯤꯅꯨꯕ ꯃꯁꯛ ꯁꯨꯃꯥꯏꯅ ꯇꯧꯕꯗꯣ ꯄꯥꯝꯃꯦ ꯑꯥ
ꯋꯥ ꯆꯥꯎꯕ ꯏꯁꯃꯥꯔꯠ ꯑꯣꯏꯕ ꯗ꯭ꯔꯦꯁꯤꯡ ꯍꯩꯕ ꯑꯗꯨ ꯄꯥꯝꯃꯦ ꯑꯩꯗꯤ
ꯎꯝ
ꯅꯪꯗꯤꯦ
ꯑꯩꯅ ꯂꯩꯁꯥꯕꯤꯗ ꯄꯥꯝꯃꯤꯁꯦ ꯀꯣ
ꯎꯝ
ꯎꯝ ꯀꯣꯜ ꯇꯧꯔꯒ ꯑ ꯍꯧꯖꯤꯛꯀꯥꯟꯗꯤ ꯂꯩꯁꯥꯕꯤꯒ ꯄꯥꯈꯜ ꯆꯞ ꯃꯅꯔꯕꯅꯤꯅ ꯅꯨꯄꯤ ꯅꯨꯄꯥ ꯆꯠꯔꯦ ꯍꯥꯏꯍꯟꯕ ꯃꯤꯒ ꯑꯩꯗꯤ ꯄꯥꯝꯃꯦ
ꯑꯣ ꯅꯪꯒꯤꯁꯦ ꯑꯄꯣꯖꯤꯠ ꯃꯥꯜꯂꯦꯍꯦ
ꯀꯩꯅꯣ ꯑꯩꯅ ꯁꯦꯡꯕ ꯍꯥꯏꯔꯒ
ꯑꯣꯍꯣ ꯌꯥꯝ ꯐꯔꯅꯦ ꯑꯗꯨꯗꯤ
ꯎꯝ ꯑꯁ ꯑꯩ ꯀꯩꯅꯣ ꯀꯩꯅꯣꯝꯃ ꯅꯪ ꯊꯥꯖꯩ ꯊꯥꯖꯔꯣꯏ ꯑꯩ ꯍꯥꯏꯔ ꯀꯥꯟꯗ
ꯎꯝ ꯀꯔꯤꯕꯣ
ꯑꯩ ꯅꯪꯣ ꯅꯁꯤꯅꯤ ꯁꯨꯃꯥꯏꯅꯨꯀꯣ ꯏꯃꯥꯟꯅꯕꯅ ꯏꯃꯥꯟꯅꯕꯤꯗ ꯍꯥꯏꯕꯅꯤꯅꯦ
ꯑꯣ ꯑꯗꯨꯗ ꯀꯩꯗꯧꯔꯕ
ꯈꯪꯗꯦ ꯅꯨꯄꯤꯗꯨꯅ ꯑꯃꯨꯛ ꯅꯨꯡꯁꯤ ꯍꯥꯏꯕꯖꯥꯠ ꯑꯗꯨ ꯑꯩꯁꯨ ꯑꯩꯅ ꯇꯥ ꯅꯪꯕꯨ ꯅꯨꯡꯁꯤ ꯍꯥꯏꯕꯗ ꯑꯗꯨꯝ ꯃꯗꯨ ꯈꯔ ꯊ
ꯑꯠꯆꯥ ꯑꯠꯆꯥ ꯍꯥꯡꯉꯣ ꯀꯔꯤ ꯄꯥꯎꯈꯨꯝ ꯄꯤꯒꯦꯅ
ꯑꯗꯨ ꯑꯗꯨ ꯄꯥꯎꯈꯨꯝꯒꯤ ꯃꯇꯨꯡ ꯏꯟꯅ ꯅꯪꯁꯨ ꯄꯤꯒꯦ ꯍꯥꯏꯕ꯭ꯔꯥ
ꯅꯠꯇꯦꯗ ꯅꯪꯒꯤ ꯋꯥꯔꯤꯗꯣ ꯀꯣꯏꯁꯟ ꯃꯥꯔꯛ ꯐꯣꯟ ꯏꯁꯇꯣꯞꯇ ꯂꯩꯍꯧꯈ꯭ꯔꯕꯅꯤꯅꯦ ꯋꯥꯔꯤꯗꯣ ꯂꯣꯏꯁꯤꯟꯁꯦ ꯍꯥꯏꯕꯅꯦꯗ ꯋꯥꯔꯤꯗꯣ ꯇꯥꯕ ꯅꯨꯡꯉꯥꯏꯇꯦꯗꯅ ꯑꯩꯈꯣꯏ ꯁꯤꯔꯤꯌꯦꯜꯁꯀꯨꯝꯕ ꯌꯦꯡꯉꯁꯨ ꯌꯥꯝ ꯐꯖꯕ ꯄꯥꯔꯠꯠꯇꯨꯗ ꯊꯝꯂꯝꯃꯗꯤ ꯕꯣꯣꯔꯦꯟ ꯆꯨꯗ꯭ꯔꯣ ꯑꯗꯨꯅꯦꯕ ꯑꯩꯅ ꯍꯥꯏꯔꯤꯁꯦ
ꯑꯃꯃ ꯏꯟꯇꯔꯦꯁ ꯂꯩꯔꯒ ꯃꯊꯪꯒꯤ ꯊꯣꯛꯂꯛꯄ ꯉꯥꯏꯅꯤꯡꯕꯗꯣ ꯑꯗꯨꯅꯅꯤꯅꯦ
ꯏꯁ ꯑꯩꯗꯤ ꯁꯥꯎꯅꯤꯡꯉꯦ ꯉꯥꯏꯕ ꯋꯥꯏ ꯑꯗꯨꯅ ꯑꯩ ꯁꯤꯔꯤꯌꯦꯜꯁꯀꯨꯝꯕ ꯌꯦꯡꯗꯦ
ꯑꯗꯨꯑꯣꯏꯗꯤ ꯅꯪꯁꯦ ꯀꯩꯅꯣ ꯑꯣꯏꯔꯕꯝꯅꯤ ꯂꯝꯕꯤ ꯆꯠꯄꯒꯨꯝꯕꯗꯁꯨ ꯑꯁꯝꯕ ꯂꯝꯕꯤꯗ ꯑꯗꯨꯝ ꯆꯪꯁꯤꯟꯕ ꯃꯥꯜꯅꯤ
ꯆꯠꯂꯦꯅ ꯑꯩꯗꯤ ꯑꯁꯝ ꯑꯁꯥꯝꯅ ꯊꯤꯔ ꯆꯠꯇꯣꯏꯅꯦ
ꯑꯗꯨ ꯅꯂꯥꯛ ꯈꯪꯉ ꯅꯪ ꯑꯗꯨ ꯆꯥꯛ ꯌꯦꯟꯁꯥꯡ ꯊꯣꯡꯕꯁꯨ ꯑꯁꯝ ꯑꯁꯝꯕ ꯊꯣꯡꯕ ꯂꯥꯏꯕꯗ ꯊꯣꯡꯉꯝꯃꯅꯤ
ꯆꯨꯝꯃꯦ ꯑꯗꯨꯁꯨ
ꯑꯗꯨꯒ ꯅꯪꯁꯦ ꯅꯨꯄꯥ ꯃꯁꯝ ꯁꯥꯡꯁꯦ ꯌꯥꯝ ꯄꯥꯝꯗꯕꯅꯦ
ꯆꯨꯝꯃꯦ ꯆꯨꯝꯃꯦ ꯑꯗꯨꯁꯨ ꯌꯥꯝꯅ ꯍꯩꯔꯦ ꯍꯥꯏꯗꯣꯛꯈꯣ ꯑꯩꯅ ꯄꯥꯝꯗꯕ ꯁꯤꯡꯗꯣ ꯅꯪ ꯍꯧꯖꯤꯛ ꯍꯥꯏꯕꯁꯤꯗꯤ ꯄꯨꯔꯥ ꯍꯟꯗ꯭ꯔꯦꯠꯇ ꯍꯟꯗ꯭ꯔꯦꯠꯅꯤ ꯅꯪꯅ ꯆꯨꯝꯃꯤꯁꯦ
ꯑꯗꯨ ꯑꯣꯏꯔꯗꯤ ꯑꯩꯅ ꯁꯨꯝꯅ ꯍꯥꯏꯕꯅꯤꯅ ꯑꯩ ꯇꯩꯇ
ꯑꯦ ꯍꯥꯏꯕ ꯂꯣꯏꯔꯗꯤ ꯍꯥꯏꯈꯣ ꯍꯥꯏꯔꯛꯈꯣ ꯈꯔ
ꯑꯗꯨꯀꯣ
ꯎꯝ
ꯎꯝ ꯅꯪꯅ ꯈ꯭ꯋꯥꯏ ꯆꯥꯅꯤꯡꯕꯁꯦ ꯃꯣꯃꯣ ꯆꯥꯅꯤꯡꯉꯦ ꯁꯤꯡꯖꯨꯕ꯭ꯔꯥ
ꯁꯃꯦꯗꯨꯁꯨ
ꯁꯃꯦ ꯅꯪ ꯅꯪ ꯆꯃꯦ ꯀꯉ
ꯅꯪ ꯄꯪꯈꯥꯏ ꯍꯥꯏꯕꯗ ꯂꯣꯏ ꯆꯨꯝꯂꯛꯇꯣꯔꯦ
ꯑꯌꯥ ꯑꯩꯗꯤ ꯀꯣ ꯁꯨꯝ ꯀꯣꯜ ꯇꯧꯔꯀꯥꯟꯗ ꯅꯣꯏꯒꯤ ꯋꯥ ꯉꯥꯡꯕ
ꯅꯠꯇ꯭ꯔꯣ
ꯍꯣꯏ
ꯀꯣ ꯆꯨꯝꯃꯦ ꯑꯗꯨꯁꯨ ꯍꯟꯗ꯭ꯔꯦꯠꯅꯦ ꯎꯝ
ꯌꯥꯔꯦ ꯃꯥꯂꯤ ꯃꯥꯂꯤꯗ ꯁꯃ
ꯃꯅꯤꯡꯉꯥꯏꯁꯨ ꯇꯣꯛꯎꯧꯔꯁꯤꯦꯔ
ꯔꯁꯤꯦ ꯐ ꯀꯔ ꯑꯗꯨ ꯌꯥꯔꯛꯑꯔꯣꯏꯁꯤ
ꯀꯨꯏꯔꯛꯑꯗꯤ ꯍꯨꯔꯟꯕ ꯐꯥꯏꯗꯨꯔꯥ
ꯑꯝ
ꯎꯝ ꯀꯦꯔꯥꯗꯤ ꯍꯨꯔꯥꯟꯕ ꯐꯥꯏꯗꯣ ꯇꯥꯔꯅꯤ
ꯍꯥꯡꯀꯣꯡ ꯑꯟꯁꯨ ꯁꯨꯃꯥꯏ ꯇꯧꯕꯕ꯭ꯔ ꯊꯦꯡꯅ ꯇꯃꯒ ꯊꯦꯡꯅ ꯍꯧꯒꯠꯄꯔꯥ
ꯇꯧꯋꯦ ꯊꯕꯛ ꯂꯩꯇ꯭ꯔꯗꯤ ꯎꯝ
ꯎꯝ
ꯊꯕꯛ ꯂꯩꯇ꯭ꯔꯗꯤ ꯑ ꯄꯨꯡ ꯑꯃ ꯑꯅꯤꯁꯨ ꯍꯧꯒꯠꯄ ꯉꯝꯕ ꯃꯤꯅꯦꯗ ꯎꯗ
ꯌꯥꯏ ꯅꯪꯁꯦ ꯅꯪꯁꯤ ꯌꯥꯝꯅ ꯀꯩꯅꯣ ꯃꯒꯨꯟ ꯂꯩꯕ ꯃꯤꯁꯛ ꯑꯃ ꯑꯣꯏꯔꯦꯕꯨ
ꯎꯝ
ꯍꯥꯏꯕꯗꯤ ꯅꯪꯁꯦ ꯀꯩꯅꯣ ꯇꯧꯋꯦꯕ ꯃꯐꯝ ꯃꯇꯝ ꯆꯥꯅ ꯂꯣꯏꯅꯃꯛ ꯑꯗꯨꯝ ꯅꯪꯁꯨ ꯁꯤꯗꯁꯨ ꯁꯨꯃꯥꯏꯅ ꯇꯧꯔꯗꯤ ꯁꯤꯒꯤꯁꯨ ꯑꯗꯨꯝ ꯇꯧꯕꯤꯕ ꯌꯥꯕ ꯑꯦꯗꯖꯁ ꯇꯧꯕ ꯍꯩꯕꯗꯣ
ꯑꯦꯁ ꯅꯪꯈꯥꯛꯛꯇꯅꯦꯀꯣ ꯑꯗꯨ ꯍꯥꯏꯕꯤꯔꯛꯄ
ꯑꯁ ꯂꯥꯂ ꯆ ꯍꯥꯏꯔ ꯑꯗꯨꯗꯤꯤ
ꯅꯠꯇꯦ ꯆꯨꯝꯕꯒꯤꯅꯦ ꯍꯥꯏꯁꯦ ꯅꯪꯅ ꯍꯥꯏꯗꯨꯗꯤ ꯃꯐꯥ ꯃꯇꯨꯡ ꯃꯇꯥꯡ ꯃꯇꯨꯡ ꯏꯟꯅ ꯇꯧꯋꯦ ꯍꯥꯏꯗꯨ ꯆꯨꯝꯗ꯭ꯔꯣ ꯑꯩ ꯃꯥꯏꯅꯥ ꯎꯝ ꯀꯩ ꯍꯥꯏꯗꯣꯏꯅꯣ ꯁꯟꯗꯦ ꯅꯨꯃꯤꯠꯇ ꯑꯩ ꯄꯨꯡ ꯑꯅꯤꯐꯧ ꯇꯨꯝꯕ ꯌꯥꯕ꯭ꯔꯅꯦ ꯋꯥꯔꯤꯔꯤꯕꯅꯤꯗ
ꯑꯗꯅꯦ
ꯐ꯭ꯔꯤ ꯅꯨꯃꯤꯠꯇꯗꯤ ꯇꯨꯝꯃꯦ ꯎꯝ ꯅꯪꯅ ꯍꯥꯏꯗꯨ ꯆꯨꯝꯃꯦ ꯍꯥꯏꯕ ꯂꯥꯟꯗꯦ
ꯌꯥꯝ ꯆꯥꯎꯊꯣꯛꯅꯤꯡꯉꯥꯏ ꯑꯣꯏꯀꯣ ꯑꯩꯁꯦ ꯑꯩ
ꯍꯣꯏ ꯑꯩꯁꯨ ꯌꯥꯝ ꯆꯥꯎꯊꯣꯛꯈ꯭ꯔꯦ ꯅꯪꯅ ꯐꯅ ꯌꯥꯝ ꯄ꯭ꯔꯤꯗꯤꯛꯁ ꯇꯧꯕꯤꯕꯒꯤ ꯆꯥꯎꯊꯣꯛꯃꯤꯟꯅꯔꯁꯦꯕꯅꯤꯃꯛ
ꯍꯣꯏ ꯑꯩꯕꯨꯗꯤ ꯆꯥꯎꯊꯣꯛꯑꯔꯣꯏ ꯑꯗꯨꯝ
ꯆꯥꯎꯊꯣꯛꯑꯣꯍꯦ ꯈꯔ ꯆꯥꯎꯊꯣꯛꯄꯁꯨ ꯇꯝꯃꯨꯍꯦ
ꯇꯝꯒꯦ ꯇꯝꯒꯦ ꯑꯗꯨ ꯅꯪ ꯆꯥꯛ ꯌꯦꯟꯁꯥꯡ ꯀꯩꯝ ꯊꯦꯜ ꯊꯣꯡꯈꯤꯕ
ꯉꯁꯤꯔꯣ ꯀꯥꯡꯁꯣꯏ
ꯑꯁ ꯀꯥꯡꯁꯣꯏ ꯆꯥꯔꯗꯤ ꯀꯥꯡ ꯌꯥꯝꯕꯅꯦ
ꯑꯁꯝꯕ
ꯑꯁꯝꯕ ꯊꯣꯡꯕ ꯂꯥꯏꯕ
ꯍꯣꯏ ꯑꯁꯝꯕ ꯁꯣꯔꯠ ꯀꯠ ꯀꯔꯤ ꯀꯔꯤ ꯊꯛꯄ ꯊꯨꯝ ꯉꯥꯔꯤ ꯎꯃꯣꯔꯣꯛꯞ ꯗꯥꯟ ꯂꯣꯏꯔꯦ
ꯑꯗꯨꯏꯗꯤ ꯌꯥꯝ ꯂꯥꯏꯅꯤꯅꯦ ꯑꯩꯁ ꯊꯣꯡꯕ ꯍꯥꯏ
ꯅꯪꯁꯨ ꯑꯩꯉꯣꯟꯗ ꯍꯪꯉꯔꯛꯑꯣ ꯏꯖꯤꯛꯇꯤꯞꯁꯇ ꯊꯣꯡꯅꯕ
ꯑꯗꯨꯑꯣꯏꯗꯤ ꯗꯥꯜꯁꯦ ꯍꯋꯥꯏꯁꯦ ꯀꯃꯥꯏꯅ ꯑꯣꯛꯁꯥꯡ ꯑꯣ ꯑꯣꯟꯍꯟꯗꯣꯏꯅꯣ
ꯑꯁ ꯅꯪꯒꯤꯁꯦ ꯒꯨꯒꯜꯁꯇ ꯑꯗꯨꯗꯤ ꯆꯦꯠ ꯖꯤ ꯄꯤ ꯇꯤ ꯆꯪꯗ꯭ꯔꯗꯤ ꯌꯥꯔꯔꯣꯏꯗ ꯥꯀꯃꯥꯏꯅꯥ ꯑꯣꯛꯁꯥ ꯑꯣꯍꯥꯟꯗ ꯅꯗꯣ
ꯍꯣꯏ ꯅꯪꯒꯤ ꯗꯥꯜꯕꯨꯗꯤ ꯑꯩ ꯑꯣꯛꯁꯥ ꯑꯣꯍꯜꯂꯒꯦꯕ ꯑꯩ ꯅꯪꯉꯣꯟꯗ ꯍꯥꯏꯒꯦ ꯖꯣꯕ ꯑꯃ ꯑꯩꯒꯤ ꯊꯤꯕꯤꯔꯣ ꯑꯗꯨꯝ ꯇ꯭ꯋꯦꯟꯇꯤ ꯐꯣꯔ ꯑꯋꯥꯋꯔꯁ ꯌꯨꯝꯗ ꯂꯩꯕ